ꯃꯥ
ꯅꯪ ꯀꯩꯗꫭꯏꯅꫭ ꯍꯧꯖꯤꯛ
ꯑꯩꯗꯣ ꯍꯩ ꯆꯥꯒꯦꯅ ꯃꯦꯠꯂꯤꯌꯦ ꯅꯪ ꯀꯩꯗꫭꯏꯅꫭ
ꯑꯩ ꯍꯤꯞ ꯄꯤꯌꯦ
ꯈꯔ ꯐꯔꯕꫭ ꯅꯪꯗꯤ ꯎꯍꯨꯝ ꯎ ꯉꯁꯤ ꯉꯟꯅ ꯍꯜꯂꯑꯦ ꯉꯟꯅ ꯍꯜꯂꯛꯄ ꯍꯥꯏꯁꯦ ꯀꯩꯁꯨ ꯉꯟꯕ ꯅꯠꯇꯦ ꯃꯣꯏꯗꯣ ꯉꯟꯇꯥ ꯂꫭꯏꯁꯟꯕ ꯃꯥꯜꯂꯦ ꯉꯁꯤꯗꯤ ꯄꯨꯡ‌ ꯅꯤꯄꯥꯟ ꯗꯍꯜꯂꯦ ꯄꯨꯡ ꯅꯤꯄꯥꯟꯗ ꯍꯟꯒꯦ ꯍꯥꯏꯔꯒ ꯄꯨꯡ ꯅꯤꯄꯥꯟ ꯃꯈꯥꯏꯗ ꯍꯜꯂꯦꯑꯦ
ꯎꯝ
ꯃꯣꯏ ꯁꯨꯡꯍꯥꯏ ꯍꯥꯏꯔꯛꯇꯕꯒꯤ ꯈꯪꯕ꯭ꯔꯥ ꯃꯣꯏ ꯍꯥꯏꯔꯛ ꯀꯗ꯭ꯔꯥ ꯉꯥꯏꯔꯦ ꯑꯗꯨꯒ ꯍꯥꯏꯔꯛꯇꯕꯗꯩ ꯑꯩꯅ ꯑꯣꯏꯅ ꯍꯥꯏꯔꯦ ꯑꯗꯨꯒ ꯑ ꯍ ꯍ ꯍ ꯍ
ꯑꯩ ꯅꯨꯄꯥ ꯀꫭꯏ ꯅꯪ ꯈꯪꯗ꯭ꯔꯥ ꯍꯥ ꯎꯝ
ꯌꯥ ꯍꯥꯏ ꯍꯥꯏꯗꯣꯛꯆ ꯍꯧꯔꯝꯃ ꯑꯩꯁꯦ ꯇꯜꯂꯦꯅꯦ ꯑꯩꯁꯦ ꯉꯔꯥꯡꯁꯦ ꯈꯪꯕ꯭ꯔꯥ
ꯎꯝ ꯑꯗꯨ ꯂꯧꯗꯦ
ꯑꯗꫭ ꯑꯩꯁꯦ ꯑꯗꯨꯝ ꯋꯥꯏ ꯑꯩꯁꯦ ꯑꯍꯥꯟꯕ ꯁꯦꯅ꯭ꯌꯔꯗ ꯄ꯭ꯔꯥꯏꯚꯦꯠꯇ ꯃꯨꯛ ꯊꯥꯥꯁꯤꯔ ꯑꯁ ꯀꯩꯅꫭ ꯑꯩꯁꯦ ꯍꯪꯗꯦꯅ ꯑꯃꯨꯛ ꯉꯥꯡꯉꯛꯀꯗ꯭ꯔꯥꯅ ꯈꯜꯂꯃꯦꯕꯀꯣ ꯑꯩꯁꯦ ꯑꯗ ꯑꯁ ꯌꯥꯔꯦꯗ ꯃꯣꯏ ꯄꯨꯂꯞ ꯎꯅꯕ ꯍꯥꯏꯅ ꯃꯣꯏꯗꯨ ꯒ꯭ꯔꯨꯞꯇ ꯑꯗꯨꯝ ꯊꯥꯔꯕ ꯑꯩꯖꯨ
ꯐꯩꯌꯦ ꯒ꯭ꯔꯨꯞꯇ ꯍꯥꯏꯗꯤ ꯊꯥꯕꯗꯨꯅ ꯑꯁ ꯑꯩꯗꯤ ꯏꯕꯦꯝꯃ ꯉꯔꯥꯡ ꯂꯤꯞ ꯏꯕ ꯍꯧꯔ ꯁꯨꯡꯖ ꯎꯕꯗꯣ ꯑꯩ ꯇꯟꯗꯅ ꯏꯖꯗ꯭ꯔꯕ ꯑꯩꯅꯕꯨꯛ ꯏ ꯍꯜꯂꯕ ꯑꯗꯨꯝ ꯇꯧꯔ ꯑꯗꯨ
ꯑꯁ ꯑꯩꯁꯦ ꯑꯩ ꯁꯩꯀꯦꯟ ꯌꯔ ꯀꯌꯥꯝ ꯂꯧꯔꯦ
ꯅꯪ ꯃꯥꯒꯗ ꯗꯣꯛꯇꯔ ꯆꯇꯅꯤ ꯀꯩꯒꯤ ꯑꯗꯥ
ꯎꯝ
ꯑꯦ ꯑꯗꯨ ꯆꯠꯂꯨꯔꯣ ꯀꯩꯅꯣ ꯅꯪꯕꯨ ꯁꯗ ꯐꯗ ꯀꯩꯇꯧꯗꯣ ꯅꯪ ꯀꯌꯥꯝ ꯀꯨꯏꯗꯣꯏꯅꯣ ꯐꯅꯌꯥꯝ ꯐꯤ ꯑꯃ ꯊꯛꯏꯕꯅꯣ ꯈꯔ ꯆꯅꯏ ꯎꯝꯗꯤ ꯆꯌꯥ
ꯅꯤꯡꯍꯥꯥꯟ ꯑꯃ ꯑꯩꯅ ꯀꯔꯤꯒꯤ ꯗꯤꯄꯦꯒꯤ ꯂꯗꯨꯒꯤ ꯑꯃ ꯀꯔꯤ ꯀꯔꯤ ꯕꯒꯣꯜ ꯐꯪꯕꯒꯤ ꯇꯧꯕꯗꯣ ꯑꯩ ꯅꯣꯏꯗꯒ ꯊꯥꯈꯤꯕꯗꯣ ꯖꯤꯄꯦꯒꯤ ꯑꯃ ꯑꯁ ꯀꯔꯤ ꯀꯔꯤ ꯀꯔꯤ ꯀꯔꯤ ꯀꯤꯛꯇ ꯕꯣꯜ ꯍꯥꯏꯕ꯭ꯔꯥ ꯑꯗꯨꯃꯥꯏꯅ ꯌꯥꯝ ꯌꯥꯎꯕꯗꯣ ꯍꯌꯦꯡ ꯃꯥ ꯕꯣꯒꯤ ꯃꯥ ꯑꯗꯨꯒꯤꯗꯣ ꯑꯩ ꯉꯁꯤ ꯂꯣꯏꯁꯜꯂꯦꯕꯀꯣ ꯂꯨꯄꯥ ꯐꯤꯐꯇꯤꯒꯤ ꯆꯪꯉꯦ
ꯊꯥꯔꯛꯄꯗꯣ ꯂꯤꯁꯤꯡ ꯋꯥꯟ ꯋꯥꯟ ꯋꯥꯟ
ꯑꯥ ꯑꯗꯨꯒꯤꯗꯣ ꯑꯩꯁꯦ ꯉꯁꯤꯁꯦ ꯀꯥꯎꯊꯣꯛꯑꯦꯕ ꯑꯩꯈꯣꯏ ꯆꯦꯗ ꯆꯦꯂꯨꯄꯥ ꯇ꯭ꯔꯤꯄꯜ ꯋꯥꯟꯗ ꯊꯥꯔꯣꯅ ꯍꯥꯏꯔ ꯑꯩꯈꯣꯏꯁꯦ ꯊꯥꯔꯦ ꯑꯗꯨꯒ ꯑꯩꯈꯣꯏꯆꯁꯤꯗꯨꯛ ꯊꯥꯣꯛꯈ꯭ꯔꯦ ꯑꯩꯁꯦ ꯑꯗꯒꯤ ꯃꯤ ꯇꯔꯥꯃ ꯊꯥꯒꯗꯕꯗꯣ ꯑꯗꯨ ꯇꯁꯤ ꯇꯔꯥ ꯃꯥꯊꯣꯏ ꯁꯨꯍꯜꯂꯦ ꯑꯗꯨꯒ ꯑꯩꯗꯣ ꯐꯪꯉꯦꯗ ꯊꯥꯔꯇꯤ ꯁꯤꯛꯁ ꯐꯪꯉꯦꯕ ꯑꯗꯨ ꯂꯣꯏꯔꯛꯄꯗꯗꯤ ꯑꯗꯨꯒ ꯉꯔꯥꯡ ꯉꯔꯥꯡ ꯂꯨꯄꯥ ꯇꯔꯨꯛ ꯐꯪꯈꯤꯕ ꯑꯗꯨ ꯑꯗꯨꯒ ꯐꯤꯐꯇꯤ ꯊ ꯁꯨꯗꯧ ꯃꯥꯥꯟꯂꯦ ꯑꯗꯣ ꯉꯁꯤ ꯂꯨꯄꯥ ꯊꯥꯔꯇꯤ ꯁꯤꯛꯁ ꯑꯃꯨꯛ ꯐꯪꯉꯦ ꯑꯗꯨꯗꯤ ꯂꯨꯄꯥ ꯐꯣꯔꯇꯤꯒ ꯐꯣꯔꯇꯤ ꯁꯚꯦꯟ ꯐꯣꯔꯇꯤ ꯁꯦꯣꯏ ꯐꯤꯞꯇꯤꯃꯨꯛꯀꯤ ꯆꯥꯡ ꯍꯥꯏꯇꯥꯔꯦ
ꯃꯤ ꯍꯟꯖꯤꯟ ꯍꯟꯖꯤꯟ ꯊꯥꯕ ꯌꯥꯕ꯭ꯔꯣ ꯌꯥꯗꯕ꯭ꯔꯣ
ꯈꯪꯗꯦ ꯉꯣ ꯑꯗꯨꯗ ꯑꯩꯉꯣꯟꯗ ꯉ ꯊꯥꯔꯚ ꯌꯦꯡꯒꯦ ꯀꯤꯅꯣ ꯑꯩꯉꯣꯟꯗ ꯊꯥꯔꯒ ꯌꯦꯡꯉꯣ ꯈꯪꯗꯦ ꯑꯗꯨꯁꯨꯁꯤꯡ ꯍꯦꯟꯒꯠꯇꯕꯗꯤ ꯃꯥꯜꯂꯦꯕꯀꯣ ꯑꯗꯣ ꯑꯩꯒ ꯇꯥꯍꯧꯗ꯭ꯔꯕ ꯍꯥꯏꯗꯤ ꯑꯇꯣꯞꯄ ꯑꯩꯒꯤ
ꯀꯩ ꯑꯦꯞꯇꯪꯅꯣꯕ ꯑ ꯑꯦ ꯀꯩ ꯑꯦꯞꯇꯌꯦ ꯂꯤꯡꯇꯨꯗ ꯆꯪꯉꯒ ꯑꯗꯨꯝ ꯊꯥꯗꯔꯕ
ꯅꯗꯨ ꯅꯠꯇ꯭ꯔꯗ ꯅꯪꯒꯤꯖꯤ ꯄꯦꯒꯤꯗꯣ
ꯑꯥ
ꯆꯪꯉꯒ ꯖꯤ ꯄꯦ ꯒꯤ ꯍꯦꯛ ꯆꯪꯉꯒ ꯈ꯭ꯋꯥꯏ ꯃꯊꯛꯀꯤꯗꯤ ꯑꯗꯨꯝ ꯊꯣꯛꯄꯅꯦ
ꯎꯝ ꯍꯣꯏ ꯌꯦꯡꯒꯦ ꯑꯩ
ꯑꯩ ꯄꯨꯟꯁꯤꯗ ꯑꯍꯥꯟꯕꯁꯦ ꯁꯨꯃꯥꯏꯅꯒ ꯐꯪꯉꯤꯁꯦ ꯀꯞꯄꯨ ꯀꯞꯅꯤꯡꯏ ꯍꯟꯗꯠ
ꯎ ꯑꯩ ꯑꯃꯠꯇ ꯐꯪꯖꯗ꯭ꯔꯤ ꯑꯝꯇ ꯑꯝꯇ ꯇꯧꯒꯦ
ꯑꯁ ꯊꯕꯛ ꯂꯩꯇꯕꯩꯅꯤ ꯏꯕꯦꯝꯃ ꯑꯩꯈꯣꯏ ꯃꯥꯥꯅ ꯒ ꯍꯦꯜꯥꯏꯅꯤ ꯊꯕꯛ ꯂꯩꯇꯕꯒꯤ ꯊꯕꯛꯗꯤ ꯀ ꯍꯥꯏꯔꯛꯇꯣꯏꯅꯦ ꯑꯩꯈꯣꯏ ꯃꯥꯗꯤ
ꯑꯩ ꯁꯨꯅꯤ ꯏꯕꯦꯝꯃ ꯁꯤꯒꯤ ꯋꯥꯔꯤ ꯁꯥꯅꯕꯨ ꯀꯥꯔꯅꯤ
ꯑꯦ ꯑꯩꯈꯣꯏ ꯃꯥꯅ ꯑꯣ ꯅꯪ ꯈꯪꯅꯤꯅꯦ ꯅꯌꯥꯝꯕꯗ ꯍꯥꯏꯗꯣꯛꯀꯦ ꯅꯪꯒꯤ ꯄꯩꯁꯥꯒ ꯑꯝꯇ ꯄꯤꯔꯨꯅꯨ ꯍꯥꯏꯌꯦ ꯀꯃꯥꯏ ꯏꯃꯥ ꯀꯥꯟꯂꯛꯇ ꯑꯩꯅ ꯅꯪ ꯍꯧꯖꯤꯛ ꯇꯥꯍꯧꯕ꯭ꯔꯥ ꯑꯩꯅ ꯀꯣ ꯁꯥꯟꯅꯕ ꯍꯧꯔꯛꯄꯗ
ꯎꯝ ꯇꯥꯍꯧꯗꯤꯌꯦ
ꯎꯝ ꯑꯦ ꯏꯃꯥ ꯅꯪ ꯀꯥꯔꯟ ꯇꯨꯔꯟ ꯇꯧꯔꯛꯀꯅꯨꯀꯣ ꯑꯩꯁꯦ ꯄꯩꯁꯥ ꯁꯥꯔꯦ ꯐꯉꯦꯕ ꯑꯗꯣ ꯑꯩꯈꯣꯏ ꯃꯥ ꯗ ꯍꯥꯏꯗꯣꯛꯇꯦꯕꯀꯣ
ꯎꯝ ꯅꯪꯗꯤ ꯂꯨꯄꯥ ꯂꯨꯄꯥ ꯂꯤꯁꯤꯡ ꯑꯃꯐꯥꯎ ꯐꯪꯉꯤ ꯐꯔꯕ ꯅꯪ ꯀꯣꯜ ꯀꯨꯟꯊ꯭ꯔꯥ ꯁꯨꯔꯕꯣ ꯀꯣ ꯀꯣꯜ ꯀꯨꯟꯊ꯭ꯔꯥ ꯁꯨꯔꯕꯣ
ꯀꯣꯜꯃꯔꯤ ꯋꯥꯠꯂꯤ
ꯅꯣꯏ ꯃꯥ ꯅꯪꯗꯤ ꯐꯖꯅ ꯇꯧꯔꯦꯍꯦ
ꯏꯁꯀꯣꯜ ꯃꯉꯥ ꯔꯤꯛꯖꯦꯛ ꯆꯠꯂꯦ ꯁꯥꯟꯅꯕ ꯌꯥꯗꯕꯤꯗꯣ
ꯑꯥ ꯇꯥꯟꯅꯗꯕꯤꯗ
ꯑꯍꯣ ꯑꯍꯣꯏ ꯇꯥꯟꯅꯗꯕ ꯅꯠꯇꯦ ꯑꯩꯗꯤ ꯀꯣꯜꯁꯦ ꯁꯥꯟꯅ ꯁꯕꯤꯗꯅꯦ ꯀꯣꯜ ꯍꯦꯛ ꯇꯧꯕ ꯀꯟꯇꯤꯅ꯭ꯌꯨ ꯊꯥꯔꯅꯤ ꯑꯗꯨꯝ ꯀꯣꯜ ꯑꯃ ꯇꯧꯅꯈꯤꯕ ꯀꯩꯗ ꯑꯗꯨꯝ ꯊꯣꯛꯇꯣꯏꯕ ꯀꯣꯜ ꯃꯉꯥꯔꯛ ꯁꯥꯟꯅꯗꯕꯤꯗ ꯄꯩꯁꯥ ꯐꯪꯉꯣꯏꯕꯗꯨ
ꯎꯝ ꯑꯩꯗꯤ ꯈꯪꯗꯦ
ꯑꯩꯗꯤ ꯀꯨꯏꯔꯦ ꯀꯩꯅꯣ ꯑꯩꯅ ꯁꯥꯟꯅ ꯈꯠꯂꯁꯦ ꯑꯗꯨꯝ ꯑꯩꯗꯤ ꯉꯔꯥꯡ ꯅꯍꯥꯟꯁꯨ ꯁꯥꯟꯅꯗꯦ ꯍꯣꯏ ꯉꯔꯥꯡ ꯈꯔ ꯁꯥꯟꯅꯩ ꯉꯁꯤ ꯈꯔ ꯁꯥꯟꯅꯩ ꯂꯣꯏꯔꯦ ꯉꯍꯥꯡꯈꯩꯁꯨ ꯁꯨꯛꯁꯥꯟ ꯁꯥꯅꯗꯦ
ꯑꯩꯁꯨ ꯀꯨꯏꯔꯦ ꯁꯥꯟꯅꯗꯕ ꯅꯣꯏꯅꯃꯥꯟꯅꯕꯤ ꯑ ꯑꯥꯔ ꯁꯤꯒꯤ ꯈꯔ ꯁꯥꯟꯅꯕꯤꯒꯔꯥ ꯑꯍꯨꯝꯂꯛ ꯑꯗꯩ ꯍꯦꯟ ꯁꯥꯅꯗꯦ ꯑꯩꯉꯣꯟꯗꯗꯤ ꯐꯪꯉꯣꯏꯗ꯭ꯔꯣ ꯑꯗꯨꯕ
ꯍꯥ
ꯑꯩꯉꯣꯟꯁꯦ ꯐꯪꯉꯨꯗꯣ ꯅꯪꯁꯦ ꯑꯗꯨ ꯄꯥꯁꯤꯜꯂꯒꯔꯣ ꯅꯪ ꯍꯥꯏꯁꯦ ꯅꯪꯅ ꯈꯛꯇꯪ ꯇꯧꯕ꯭ꯔꯥ ꯅꯠꯇ꯭ꯔꯣ
ꯈꯪꯗꯦ ꯍꯥꯏꯕ ꯑꯩꯗꯤ ꯈꯪꯗ꯭ꯔ ꯍꯥꯏꯗꯤꯅꯦ ꯃꯣꯏꯒꯤ ꯁꯤꯒꯤ ꯁꯤꯒꯤ ꯄꯩꯁꯥꯅ ꯇꯧꯗꯦꯕꯀꯣ ꯑꯗꯨꯗꯒꯤ ꯑꯩꯅ ꯐꯖꯅ ꯁꯥꯟꯅꯗꯕꯅꯤꯅ ꯃꯤ ꯑꯃ ꯁꯥꯟꯅꯔꯝꯃꯦ ꯈꯔꯁꯤꯅ ꯑꯩꯅ ꯁꯝꯃꯤꯠ ꯇꯧꯔꯝꯃꯅꯤ ꯍꯥꯏ ꯃꯤ ꯃꯉꯥ ꯃꯉꯥ ꯁꯨꯔꯒ ꯁꯝꯃꯤꯠꯇꯣ ꯇꯧꯔꯗꯤ ꯑꯣ ꯁꯤꯅ ꯁꯤꯒꯤ ꯆꯥꯡ ꯏꯁꯥꯅ ꯕꯥ ꯗꯣ ꯑꯗꯨꯁꯨ ꯀꯥꯂ ꯀꯥꯂꯒ ꯅꯨꯃꯤꯠꯇꯨ ꯃꯌꯥꯝ ꯇꯧꯕꯅꯤꯅ ꯑꯩ ꯈꯪꯗ꯭ꯔꯦꯕ ꯃꯤꯒꯤ ꯍꯥꯏꯗꯤ ꯃꯣꯏꯒ ꯁꯥꯟꯅꯕ ꯃꯒꯤ ꯐꯪꯉꯤꯕ꯭ꯔꯥ ꯑꯩ ꯖꯦꯛ ꯆꯠꯂ ꯇꯧꯔꯤꯔꯥ ꯐꯪ ꯐꯪꯤꯔꯥ ꯐꯪ ꯐꯪꯗꯣꯏꯔ ꯐꯪꯗꯦꯩ
ꯎꯝ ꯑꯩꯁꯨ ꯑꯝꯇ ꯊꯪꯅꯗꯤ ꯐꯅꯤ ꯈꯔ ꯌꯥꯗ ꯌ ꯀ ꯇ ꯇꯏ
ꯑꯁ ꯍꯛꯆꯥꯡ ꯉꯝꯕꯤꯃ ꯑꯩ ꯑꯗꯨꯝ ꯂꯩꯈꯤ ꯔꯕꯤꯋꯥꯂꯤ ꯀꯣ ꯅꯪ ꯅꯤꯡꯉꯥꯏꯇꯦꯦ
ꯅꯨꯡꯉꯥꯏꯇꯕꯅꯦ ꯅꯪ ꯣꯟ ꯌꯦꯕ
ꯌꯦꯡ ꯀꯦꯔ
ꯑꯪ ꯀꯩꯅꯣꯝ ꯅꯨꯡꯉꯥꯏꯇꯕꯗꯨꯗꯤ ꯉꯁꯥꯏꯗꯤ ꯗꯦꯐꯅꯤꯒꯤ ꯇꯧꯕꯤꯔꯦꯗꯅ ꯍꯪꯂꯛ ꯍ ꯃꯤꯁꯔꯒꯦꯗꯤ ꯆꯣꯡꯒꯗꯤꯗꯅ ꯎꯝ ꯀꯗ ꯊ ꯑꯄꯨ ꯈꯥ ꯀꯩꯅꯅ ꯆꯔ
ꯑꯁ ꯁ꯭ꯔꯤ ꯀꯥꯡꯁꯣꯏ ꯊꯨꯝ ꯀꯁꯥꯏ
ꯑ ꯑꯩꯈꯣꯏꯁꯨ ꯆꯥꯏ ꯀꯥꯡꯁꯣꯏꯗꯤ ꯅꯠꯇꯦ ꯍꯋꯥ ꯍꯋꯥꯏ ꯃꯌꯥꯝ ꯃ
ꯎ ꯃꯪ ꯀꯌꯥꯗ꯭ꯔꯣ ꯍꯥ ꯆ ꯇꯣꯏꯅꯣ
ꯈꯪꯗꯦ ꯑꯗꯨꯗꯣ ꯑꯩꯅ ꯍ꯭ꯔ ꯃꯤꯅꯒ ꯀꯣꯏꯁꯟ ꯍꯪꯉꯛꯄꯗ ꯈꯪꯗꯦ ꯈꯪꯗꯦ ꯍꯥꯏꯃꯟꯗꯅꯅꯦ ꯀꯩꯅꯣꯝ ꯇꯧꯔꯦ ꯑꯩ ꯎꯝ ꯁꯤꯅꯤꯌꯔꯅꯁꯨ ꯍꯥꯏꯔꯤꯗ ꯃꯣꯏꯒꯤ ꯑꯃ ꯏꯟꯐꯣꯔꯃꯦꯁꯟꯗꯣ ꯀꯩꯁꯨ ꯄꯤꯗꯦꯗꯅ ꯏꯗꯗꯅꯦ ꯑꯗꯨꯒꯅꯦ ꯎ ꯍꯥꯏꯗꯤ ꯑꯩꯈꯣꯏꯗ ꯁꯤ ꯑꯦ ꯇꯤ ꯁꯤ ꯀꯩꯝ ꯌꯥꯎꯔꯛꯦ ꯀꯀꯥꯟꯗ ꯑꯃꯨꯛ ꯆꯠꯇꯣꯏꯅꯦꯕ ꯑꯗꯣ ꯃꯣꯏꯅ ꯍꯥꯟꯅ ꯍꯥꯏꯔꯗꯤ ꯑꯗꯨꯒꯤ ꯐ꯭ꯂꯥꯏꯠ ꯐ꯭ꯂꯥꯏꯠ ꯇꯤꯛꯀꯦꯠꯇꯣ ꯃꯥꯡꯖꯧꯅꯅ ꯀꯜꯂꯗꯤ ꯄꯩꯁꯥꯗꯣ ꯈꯔ ꯇꯥꯏꯗꯅ ꯒꯨ ꯍꯥꯏꯕꯅꯦꯕ ꯎ ꯈꯔ ꯊꯨꯅ ꯀꯛꯅꯕ ꯑꯣ ꯈꯪꯗ꯭ꯔꯦ ꯃꯣꯏꯅ ꯍꯥꯏꯔꯛ ꯆꯅꯤꯌꯦ ꯍꯥꯏꯗꯤ ꯏꯁꯥ ꯏꯁꯥꯅ ꯀꯛꯆꯗꯣꯏꯅꯤ ꯍꯥꯏꯕꯥꯏ ꯀꯦꯗꯣ ꯑꯗꯣ ꯃꯣꯏꯅ ꯁꯤꯒꯤ ꯍꯥꯏꯗꯤ ꯁꯤꯒꯤ ꯐ꯭ꯂꯥꯏꯠꯁꯤꯒꯤ ꯁꯤꯒꯤ ꯄꯨꯡꯗ ꯀꯛꯑꯣꯅ ꯍꯥꯏꯔꯛ ꯀꯛꯇꯣꯏꯅꯦ ꯑꯗꯨ ꯀꯛꯇꯣꯏꯅꯦ ꯕꯨꯛꯁꯤꯔꯥꯅꯕꯨꯗꯤ ꯃꯥꯡ ꯀꯛꯄꯤꯒꯦ ꯍꯥꯏꯕ ꯃꯣꯏ ꯈꯪꯅꯕ ꯑꯃ ꯑꯦꯖꯦꯟꯁꯤ ꯑꯣꯏꯌꯦ ꯑꯗꯦ ꯐꯖꯦꯟ ꯑꯗꯨꯗꯨꯒꯤ ꯄꯩꯁꯥꯗꯣ ꯇꯥꯔꯒ ꯀꯛꯄꯤꯕ ꯌꯥꯅꯤ ꯍꯥꯏꯌꯦꯕ
ꯑꯗꯨ ꯑꯥ ꯑꯥ ꯑꯩ ꯀꯩ ꯍꯥꯏꯔꯛꯒꯦꯅꯦ ꯌꯥ ꯃꯠꯇ ꯃꯥꯡ ꯊꯙꯔꯥ ꯈꯈꯤ ꯊꯣ꯭ꯔ
ꯈꯩꯅ ꯈꯪꯗꯦꯌꯦ ꯑꯌꯨꯛ ꯍꯧꯥꯎꯗꯦ ꯑꯩꯅ ꯑꯩꯅ ꯀꯩꯅꯣ ꯇꯧꯕꯗꯗꯤ ꯗꯤꯂꯦꯠ ꯑꯣꯏ ꯂꯩꯔꯝꯃꯦ
ꯗꯤꯂꯤꯠ ꯑꯣꯏꯔꯝꯃꯦ ꯑꯗꯨ ꯑꯩ ꯇꯍꯧꯋꯦ ꯃꯥꯅ ꯂꯤꯡ ꯑꯃ ꯊꯥꯔꯛꯄꯅꯦꯕꯀꯣ ꯑꯗꯨꯗ ꯁꯅ ꯍꯥꯏꯔꯕꯗ ꯁꯤꯒꯤ ꯂꯤꯡꯁꯦ ꯆꯪꯉꯒ ꯗꯥꯎꯟꯂꯣꯗ ꯇꯧꯕꯤꯌꯣ ꯥꯏꯁ ꯆꯩꯒꯤ ꯁꯅ ꯄꯩꯁꯥ ꯂꯩꯇ꯭ꯔꯦ ꯍꯟꯇ ꯑꯦꯗꯃꯤꯁꯟ ꯇꯧꯅꯕ ꯑꯗꯨꯅ ꯁꯅ ꯀꯥꯏ ꯍꯥꯏꯗꯤ ꯅꯣꯏꯅ ꯈꯔ ꯃꯇꯦꯡ ꯄꯥꯡꯕꯤꯌꯣ ꯈꯣꯠꯄꯤꯌꯣ ꯁꯨꯝ ꯍꯥꯏꯌꯦꯕꯀꯣ ꯃꯥꯁꯦ ꯂꯩꯇꯕꯒꯤꯗꯤ ꯑꯣꯏꯔꯝꯝꯕ ꯌꯥꯔꯦꯀꯣꯣ ꯁ ꯅꯪꯕꯨ ꯑꯣꯏꯔꯣꯏꯗꯕ ꯃꯐꯝꯗꯗꯤ ꯊꯥꯕꯗꯗꯤ ꯑꯩꯈꯣꯏꯒꯤ ꯋꯥ ꯃꯥꯡ ꯊꯣꯛꯇ꯭ꯔꯗꯅ ꯍꯦꯟꯅ ꯏꯖꯠ ꯃꯥꯡꯗ꯭ꯔꯅꯤꯀꯣ ꯑꯗꯨꯅ ꯭ꯔꯨꯨꯞ ꯇ ꯑꯗꯨ ꯃꯥꯏ ꯊꯥꯅ ꯃꯥꯅ ꯏꯟꯗꯤꯕꯤꯖꯨꯋꯦꯜ ꯑꯣꯏꯅ ꯊꯥꯈꯤꯕꯗꯨꯅ ꯍꯦꯟꯅ ꯐꯩꯌꯦꯕꯀꯣ
ꯎꯝ ꯭ꯔꯨꯨꯞ ꯇꯔꯦ ꯀꯁꯨ ꯌꯦꯡꯉꯗꯃꯤꯗꯥ
ꯐꯐꯦꯡꯗ ꯏꯚꯟ ꯑꯩ ꯃꯀꯣꯛ ꯆꯪꯗꯦꯕ ꯈꯨꯝꯕꯔꯦ ꯍꯥꯏꯗꯤ ꯍꯛꯆꯥꯡ ꯑꯃ ꯅꯨꯡꯉꯥꯏꯇ꯭ꯔꯀꯥꯟꯗꯨꯗ ꯂꯗꯥꯏꯗꯒꯤ ꯃꯣꯏꯒꯤ ꯑꯗꯨ ꯆꯪꯕ ꯅꯠꯇꯦꯕ ꯍꯥꯏꯕ꯭ꯔꯦꯠ ꯎꯔꯝꯕꯩ ꯋꯥꯅꯦ ꯑꯗꯣ ꯍꯥꯏꯗꯤ ꯑꯩꯒꯤ ꯋꯥꯅꯤꯀꯣ ꯑꯗꯨꯅ ꯍꯛꯆꯥꯡ ꯅꯨꯡꯉꯥꯏꯇꯕ ꯑꯗꯨꯅ ꯑꯗꯣ ꯍꯛꯆꯥꯡ ꯅꯨꯡꯉꯥꯏꯒꯦꯔꯥꯅꯨꯡꯉꯥꯏꯦꯥ ꯃꯤꯅ ꯏꯟꯇꯔꯦꯁ ꯂꯩꯇ ꯇꯥꯔꯗꯤ ꯑꯗꯨꯝ ꯀꯩꯁꯨ ꯇꯧꯕꯤꯗꯕꯅꯦ ꯍꯪꯕ꯭ꯔꯥ ꯑꯗ ꯅ ꯈꯔꯣꯏ ꯊꯤ ꯆ ꯍꯅ ꯅꯪ ꯀꯌꯥ ꯐꯪꯒꯦ ꯍꯥꯏꯁꯨ ꯑꯗꯨꯃꯥꯏꯅꯗꯤ ꯈ ꯍꯪꯕꯤꯍꯧꯕꯅꯦꯕꯀꯨꯝꯕꯗꯣ ꯑꯗꯨꯗ ꯑꯣꯏꯗꯤꯦ ꯑꯩꯃꯛꯐꯧ ꯇꯧꯗꯦ ꯑꯗꯣ ꯑꯗꯨꯃꯥꯏꯅ ꯍꯥꯏꯗꯤ ꯑꯣꯏꯔꯣꯏꯗꯣꯏꯕ ꯃꯐꯝꯗꯗꯤ ꯑꯗ ꯐꯅ ꯃꯇꯦꯡꯅꯤꯔꯁꯨ ꯋꯥ ꯃ ꯉꯇꯧꯗ ꯍꯪꯗꯕ꯭ꯔꯥ ꯐꯠꯇ꯭ꯔꯅꯦ
ꯎꯝ
ꯑꯩꯁꯦ ꯈꯜꯂꯝꯕꯅꯤ ꯃꯥꯜꯁꯦ ꯑꯗꯣ ꯃꯈ ꯍꯥꯏꯕꯨꯗꯤ ꯍꯥꯏꯗ꯭ꯔꯦ ꯑꯩꯗꯤ ꯐꯅ ꯇꯤꯟꯅꯕ ꯅꯠꯇꯕꯅꯤꯅꯀꯣ ꯐꯖꯅ
ꯍ ꯑꯗꯨꯗꯨꯒ ꯏꯕꯦꯝ ꯃꯋꯥꯔꯗꯤ ꯌꯨꯝꯁꯤꯜ ꯂꯩ ꯖꯦꯕꯤꯟꯁꯤꯅꯥꯅ ꯉꯁꯥꯏ ꯑꯩꯉꯣꯟꯗ ꯍꯥꯏꯔꯛꯄ
ꯀꯔꯤꯅ
ꯃꯣꯏ ꯖꯒꯣꯏ ꯁꯥꯅꯤ ꯇꯧꯔꯝꯕꯗꯣ ꯈꯪꯕ꯭ꯔꯥ ꯅꯣꯏ ꯖꯒꯣꯏ ꯑꯗꯨꯗꯣ ꯍꯥꯏꯗꯤ ꯁꯅꯥ ꯊꯣꯛꯏꯕꯥꯅꯤꯁꯨ ꯂꯣꯛꯑꯦꯗꯅ
ꯑ
ꯑꯗꯒꯤ ꯃꯣꯏ ꯑꯇꯩꯁꯨ ꯈꯔ ꯅꯪꯁꯨ ꯇꯣꯛꯑꯦꯗꯅ ꯍꯣꯏ ꯍ ꯍꯣꯏ ꯌꯥꯎꯔꯕ ꯍꯣꯏ ꯑꯗꯨꯅ ꯃꯁꯥ ꯅꯨꯡꯉꯥꯏꯇꯦ ꯈꯣꯠꯇꯦ ꯑꯥꯗ ꯇ ꯃꯇꯝꯗꯣ ꯂꯩꯇꯕꯅꯤꯅ ꯅꯣꯏ ꯑꯥꯗ ꯑꯗꯨꯝ ꯇꯝꯗꯣꯔꯔꯕꯅꯦꯕꯣ ꯀꯣꯁꯂꯦ ꯆꯗ ꯑꯗꯨꯒꯅꯦ ꯍꯪꯉꯕ꯭ꯔꯥ ꯍꯥꯏꯗꯤ ꯕꯦꯂꯣꯔꯤꯀꯥꯗꯨꯅ ꯍꯥꯏꯗꯤ ꯒ꯭ꯔꯨꯞ ꯑꯅꯤ ꯊꯣꯛꯀꯅꯤ ꯍꯥꯏꯌꯦ ꯃꯣꯏꯒꯤ ꯒ꯭ꯔꯨꯞ ꯑꯃ ꯇꯣꯉꯥꯟꯅ ꯁꯥꯅꯤ ꯍꯥꯏꯌꯦ
ꯎꯝ ꯃꯣꯏꯗꯤꯁꯨ ꯇꯧꯁꯨ ꯇꯔ
ꯍꯣꯏ ꯅꯣꯏꯒꯤ ꯒ꯭ꯔꯨꯞꯇ ꯌꯥꯎꯔꯗꯤ ꯑꯩ ꯌꯥꯎꯅꯤꯡꯗꯦ ꯍꯥꯏ ꯍꯪꯉꯕ꯭ꯔꯥ
ꯎꯝ
ꯑꯗꯨꯒ ꯆꯦꯐꯤꯁꯤꯅꯥꯅ ꯍꯥꯏꯁꯤꯅ ꯖꯤꯄꯤꯒꯤ ꯑꯗꯨꯃꯥꯏꯅ ꯊꯣꯛꯑꯒ ꯀꯩꯗꯧꯕꯒꯤ ꯏꯟꯗꯤꯕꯤꯖꯨꯋꯦꯜ ꯁꯥꯒꯦ ꯍꯥꯏꯔꯒꯅ ꯁꯥꯈ꯭ꯔꯣ ꯒ꯭ꯔꯨꯞ ꯀꯃꯥꯏꯅ ꯑꯅꯤ ꯊꯣꯛꯇꯣꯏꯅꯣ ꯃꯤ ꯃꯅ ꯐꯖꯕ꯭ꯔꯥ ꯍꯥꯏꯗꯤ ꯐꯖꯅ ꯑꯃꯇꯪ ꯍꯥꯏꯗꯤ ꯖꯤꯄꯤꯒꯤ ꯃꯥ ꯑꯣꯏꯅ ꯑꯃꯇꯪ ꯐꯖꯅ ꯊꯣꯛꯑꯒ ꯃꯣꯏꯗꯣ ꯐꯖꯕꯅꯤꯍ ꯍꯥꯏꯕꯗꯨꯅ ꯐꯠꯇ꯭ꯔꯥ ꯍꯥꯏꯕꯗꯤ ꯑꯅꯤ ꯊꯣꯛꯀꯗꯧꯗꯣꯏꯅꯣ ꯑꯃꯗ ꯑꯣꯏꯅ ꯄꯨꯟꯅ ꯀ ꯁꯥꯃꯤꯟꯅ ꯌꯥꯕꯗꯨꯒꯤ ꯈꯣꯠꯄꯗꯨ ꯑꯉꯥꯡꯅꯦꯅ ꯀꯩꯅꯣ ꯌꯥꯝ ꯇꯧꯋꯦ ꯈꯣꯠꯂ ꯑ ꯃꯤ ꯌꯥꯝꯁꯤꯠꯇꯦ ꯑꯩ ꯇꯞꯄꯥꯛꯥꯏ ꯈꯠꯟꯅ ꯊꯣꯛꯇꯣꯏꯅꯤ ꯌꯦꯡꯉꯨ ꯐꯣꯟ ꯀꯦꯇꯕꯦ
ꯃꯣꯏ ꯑꯦꯀꯥꯦ ꯃꯣꯏ ꯃ ꯊꯒ ꯄꯔ ꯊꯦꯗꯤ ꯗꯌꯥ ꯄꯥ ꯗꯅꯤ ꯑꯦ ꯅꯈ ꯀꯣ ꯑꯩ ꯑꯃꯨꯛ ꯇꯧꯔꯛꯀꯦ ꯑꯩ ꯇꯧꯔꯛꯀꯦ
ꯁꯥꯟꯅꯔꯕꯗꯤꯦ ꯑꯩ ꯁꯨꯡꯁꯥ ꯁꯥꯟꯅꯗꯦ ꯍꯥꯏꯕ ꯇꯧꯕ ꯑꯩꯒꯤ ꯏꯁ ꯅꯪꯒꯗꯧꯔꯤ ꯂꯥꯛꯏꯕ ꯅꯪꯒꯗꯧ ꯂꯥꯛꯏꯕ ꯍꯣꯏ ꯂꯣꯏ ꯆꯜ ꯂ ꯂ ꯆ
ꯑꯩꯒꯤ ꯏ ꯔꯣꯁꯂꯒ ꯪꯒ ꯃ ꯄꯨꯖꯠ ꯁꯅꯅ ꯄꯠꯇ꯭ꯔ ꯍꯣꯡ ꯇꯅꯖꯕ
ꯇꯧꯔꯛꯑꯣ